ꯑꯣ ꯍꯜꯂꯣ
ꯎꯝ
ꯑꯥꯎ ꯀꯔꯤ ꯇꯧꯕ ꯑ ꯀꯔꯤꯁꯨ ꯇꯧꯗ‌ꯦꯗ ꯑꯗꯨꯝ ꯏꯃꯥꯟꯅꯕꯤ ꯈꯣꯏꯒꯤ ꯀꯥꯗ ꯐꯝꯔꯤꯗꯥ
ꯑ‌ꯣ ꯍꯣꯁꯄꯣꯠ ꯍꯣꯁꯄꯣꯠ ꯁꯥꯝꯃꯤꯔꯣ
ꯑꯥꯎ ꯆꯥꯕ ꯌꯥꯔ‌ꯣꯏꯌ‌ꯦ ꯌꯥꯗꯤꯌ‌ꯦ
ꯆꯥꯛ ꯆꯥꯔꯕꯣ
ꯑꯥꯎ ꯆꯥꯈ꯭ꯔꯦ ꯅꯪꯗꯤ ꯗꯥꯛ ꯇꯥꯔꯕꯅ‌ꯦ ꯑꯝ ꯉꯁꯤꯗꯤ ꯂꯦꯗꯤꯁ ꯐꯤꯡꯒꯔꯅꯦ ꯑꯗꯨꯒꯝ ꯑꯂꯨ
ꯂꯦꯗꯤꯁ ꯐꯤꯡꯒꯔꯒ ꯑꯂꯨ ꯍꯧꯕꯅꯤꯍꯦ ꯂꯦꯗꯤꯁ ꯐꯤꯡꯒꯔꯁꯨ ꯏꯁꯥꯗ ꯀꯥꯟꯅꯕ ꯃꯥꯜꯂꯤꯀꯣ
ꯍꯣꯏ
ꯏ ꯁꯦꯡꯗꯣꯛꯑꯦ ꯍꯥꯏꯕ꯭ꯔꯥ ꯀꯩ ꯍꯥꯏꯕ꯭ꯔꯥ
ꯎꯝ ꯑꯃ ꯍꯥꯏꯕꯅꯦ
ꯁꯤꯕꯨ ꯕꯣꯜ ꯌꯦꯡꯗꯣꯏꯔꯥ ꯌꯦꯡꯉꯣꯏꯔꯣ
ꯑꯥ ꯇꯥꯕ꯭ꯔꯣ ꯍꯜꯂꯣ ꯇꯥꯗ꯭ꯔꯕꯣ ꯍꯜꯂꯣ ꯍꯜꯂꯣ